ꯇꯧꯔꯣ
ꯎꯝ
ꯀꯩꯅꯣ ꯅꯣꯛꯢꯗꯣ
ꯁꯨꯝ ꯅꯣꯛꯅꯤꯡꯕꯒꯤꯅꯦ ꯀꯩꯅꯣ
ꯀꯩꯅꯣ ꯍꯥꯏꯕ
ꯀꯨꯏꯔꯔꯣꯏꯌꯦ ꯇꯥꯕ꯭ꯔꯣ ꯇꯥꯕ꯭ꯔꯣ ꯍꯥꯏꯕꯗꯣ ꯇꯥꯕ ꯐꯪꯑꯔꯣꯏꯌꯦ
ꯑꯗꯨꯒꯤꯔꯣ
ꯎꯝ
ꯀꯅꯥ ꯈꯪ ꯂꯩ ꯂꯩꯔꯗꯤ ꯑꯗꯨꯝ ꯇꯧ ꯌꯥꯏꯅꯦ ꯀꯩꯅꯣ
ꯌꯥꯏꯌꯦ ꯌꯥꯏꯌꯦ
ꯑꯩꯁꯨ ꯍꯧꯖꯤꯛꯇ ꯍꯥꯞꯇ ꯉꯥꯏꯔꯤ ꯑꯃꯗꯣ
ꯎꯝ
ꯎꯝ
ꯑ
ꯌꯥꯕ꯭ꯔꯥꯅ ꯇ꯭ꯔꯥꯏ ꯇꯧꯕꯅꯦꯕ ꯑꯩꯒꯤ ꯀꯩꯅꯣꯝꯃ ꯂꯩꯌꯦꯕ ꯑꯗꯨ ꯇ꯭ꯔꯥꯏ ꯇꯧꯕ ꯌꯥꯔꯝꯃꯦ ꯅ ꯍꯥꯟꯅ ꯍꯥꯞꯄꯤꯔꯗꯤ ꯄꯩꯁꯥ ꯀꯩꯅꯣꯗꯣ ꯐꯪꯗꯣꯏꯕ ꯑꯁ
ꯐꯪꯗ꯭ꯔꯤꯁꯤꯗꯤ ꯑꯩꯁꯨ
ꯅꯪꯗꯤ ꯅꯪ ꯗꯥꯎꯁꯤ ꯍꯥꯏꯕ ꯅꯠꯇ꯭ꯔꯣ ꯃꯤ ꯏꯆꯦ ꯃꯤ ꯢꯆꯦ ꯑꯅꯤ ꯑꯍꯨꯝ ꯄꯥꯏꯕꯐꯥꯎ ꯂꯣꯏ ꯐꯪꯈ꯭ꯔꯦ
ꯅꯪꯁꯨ ꯑꯩ ꯑꯩꯒꯤ ꯀꯩꯅꯣ ꯑꯩꯅ ꯌꯥꯎꯕ ꯃꯐꯝꯗ ꯆꯠꯄ ꯃꯥꯜꯂꯦ ꯅꯪꯗꯣ
ꯑꯩꯗꯤ ꯉꯁꯤ ꯈꯥꯛꯇ ꯆꯪꯉꯒ ꯂꯩꯔꯝꯃꯦ ꯃꯗꯨ ꯆꯠꯂꯝꯃꯦ
ꯅꯍꯥꯟ ꯑꯍꯥꯟꯕ ꯂꯥꯛꯄꯗꯣ ꯑꯗꯨꯗꯗꯤ ꯃꯤ ꯀꯅꯥꯝꯇꯒꯤ ꯌꯥꯗꯦ
ꯌꯥꯏꯗ
ꯑꯗꯨꯗ ꯌꯥꯗ ꯉꯥꯏꯔꯤꯌꯦ ꯀꯔꯤꯅꯣꯅꯦꯍꯦ
ꯅꯪ ꯈꯪꯅꯕꯁꯤꯡ ꯌꯥꯗ ꯑꯣꯏꯔꯝꯅꯤ ꯑꯩ ꯈꯪꯅꯕꯁꯤꯡꯗꯤ ꯂꯣꯏ ꯌꯥꯏ
ꯎꯝ ꯅꯪ
ꯏ ꯍꯥꯏꯔꯣ ꯅꯪ ꯑꯗꯨꯅꯦ ꯅꯪ ꯈꯪꯅꯕꯁꯤꯡ ꯅꯪ ꯈꯪꯅꯕꯁꯤꯡꯗꯣ ꯂꯣꯏꯅ ꯗꯥꯎ ꯊꯤꯕ ꯑꯣꯏꯔꯣꯝꯅꯦ
ꯅꯠꯇꯦ
ꯑꯗꯨꯅꯤ
ꯑꯣ ꯑꯩꯀꯣ ꯈꯪꯕ꯭ꯔꯥ
ꯎꯝ
ꯎꯝ ꯎ ꯀꯩꯅꯣꯗ ꯍꯧꯖꯤꯛ ꯃꯦꯂꯥ ꯂꯩ ꯍꯥꯏꯌꯦ
ꯀꯥꯗꯥꯏꯗ
ꯈꯡꯕꯔ ꯇꯦꯔꯥꯗ
ꯃꯦꯂꯥ
ꯍꯣꯏ
ꯀꯗꯥꯏ ꯂꯩ ꯍꯥꯏꯅꯣ ꯑꯗꯥꯏ ꯋꯥꯏ ꯂꯩ ꯅ ꯅꯣꯏ ꯑꯗꯥꯏ ꯑꯗꯥꯏꯗ꯭ꯔꯣ
ꯇꯦꯔꯥꯗ ꯇꯦ
ꯎꯝ
ꯆꯠꯅꯤꯡꯉꯦ ꯆꯠꯅꯤꯡꯉꯦ
ꯃꯇꯝ ꯐꯠꯇꯦ ꯅꯨꯄꯤꯅ ꯃꯄꯥꯟ ꯌꯥꯝ ꯊꯣꯛꯒꯅꯨ
ꯑꯁ ꯅꯣꯏ ꯈꯨꯟꯒꯤ ꯅꯨꯄꯥ ꯑꯃ ꯑꯁꯇꯦꯠꯇꯠ ꯊꯥꯒꯠꯂꯛꯄ
ꯀꯩꯅꯣꯅꯦ ꯑꯩꯒꯤ ꯐꯣꯟꯁꯤ ꯅꯤꯛꯄ ꯍꯧꯔꯛꯑꯦ
ꯅꯨꯄꯤꯁꯤꯡꯗꯤ ꯅꯨꯡꯗꯥꯡ ꯑꯣꯏꯈ꯭ꯔꯗꯤ ꯃꯄꯥꯟ ꯊꯣꯛꯀꯅꯨ
ꯆꯠ ꯆꯠꯄ ꯌꯥꯏꯅ ꯑꯩꯈꯣꯏ ꯑꯩ ꯑꯩꯒꯤ ꯄꯨꯟꯁꯤꯗꯨꯀꯣ ꯃꯇꯝ ꯐꯠꯇꯕ ꯅꯠꯇꯦ ꯃꯤꯅ ꯐꯠꯇꯕꯅꯦ
ꯑꯗꯨꯅꯤ ꯑꯗꯨꯒꯤꯅꯤ ꯇꯝꯕ ꯉꯝꯗꯦ ꯍꯟꯗꯛ ꯃꯔꯛꯁꯦ ꯑꯗꯨꯒꯤ ꯌꯨꯝꯗ ꯑꯗꯨꯝ ꯂꯩ
ꯑꯩꯗꯣ ꯑꯃꯨꯛꯇꯪ ꯉꯥꯏꯔꯤꯕꯥ ꯆꯠꯄ ꯐꯪꯕꯗꯣ
ꯅꯣꯡꯃꯥ ꯑꯩ
ꯆꯥꯅꯤꯡꯉꯦ ꯃꯥꯗꯣ ꯃꯥꯅ ꯑꯩꯅꯅꯦ ꯀꯗꯥꯏ ꯑꯩꯗꯤ ꯈꯪꯗꯦꯕꯀꯣ ꯃꯥ ꯏꯁꯇꯦꯇꯁ ꯊꯥꯒꯠꯂꯛꯄꯗꯣ ꯀꯗꯥꯏꯗꯅꯣ ꯍꯥꯏꯔꯒ ꯇꯦꯔꯥꯗꯅꯦ ꯍꯥꯏ ꯑꯗꯨꯒ
ꯎꯝ
ꯑꯦꯟꯇ꯭ꯔꯤ ꯐꯤꯗꯣ ꯂꯨꯄꯥ ꯌꯥꯡꯈꯩ ꯈꯛꯇꯪ ꯂꯧꯋꯦ ꯍꯥꯏ ꯅꯪꯅ ꯀꯔꯤꯝ ꯂꯩꯔꯣꯏ ꯀꯔꯤꯝ ꯇꯧꯔꯣꯏ ꯍꯥꯏꯔꯤꯅꯣ ꯄꯥꯏ ꯀꯔꯤꯒꯤꯈꯤꯇꯪ ꯄꯥꯏꯔ ꯆꯠꯂꯣ
ꯀꯩꯁꯨ ꯂꯩꯔꯝ ꯃꯣꯏꯗ
ꯈꯪꯗꯦ ꯑꯩꯗꯤ ꯀꯩꯅꯣꯒꯨꯝꯕ ꯁꯥꯟ ꯁꯥꯟꯅꯅꯤꯡꯉꯥꯏ ꯀꯣ
ꯅꯅꯦ ꯅꯣꯡꯃ ꯃꯇꯝ ꯐꯥꯎ ꯄꯨꯔ ꯆꯠꯄꯤꯒꯁꯦ
ꯃꯊꯪ ꯊꯥ ꯐꯥꯎꯅꯦ ꯍꯥꯏꯌꯦ
ꯎ ꯆꯠꯂꯨꯔꯦ ꯀꯩꯅꯣꯔꯗꯤ
ꯑꯩꯗꯤꯀꯣ ꯆꯍꯤꯅꯦꯅꯨꯡ ꯈꯪꯗꯦ ꯑꯗꯨꯗꯤ
ꯅꯨꯡꯗꯥꯡꯗꯅ ꯍꯦ ꯅꯨꯡꯉꯥꯏꯇ꯭ꯔꯣ
ꯑꯗꯨꯁꯨ ꯑꯗꯨꯗꯤ ꯅꯨꯡꯉꯥꯏꯔꯗꯤ ꯅꯨꯡꯉꯥꯏꯔꯦ ꯑꯗꯨꯕꯨ ꯃꯇꯝ ꯐꯠꯇꯦꯅ ꯀꯩꯅꯣ
ꯅꯨꯡꯗꯥꯡꯉ ꯅꯨꯡꯉꯥꯏꯕꯅꯤꯍꯦ
ꯑ
ꯑꯩ ꯑꯩꯅꯀꯣ ꯄꯩꯁꯥ ꯄꯤꯌꯨ ꯍꯥꯏꯔꯒꯀꯣ ꯎꯝ ꯅꯪꯗꯤ ꯄꯩꯁꯥ ꯐꯪꯗꯕꯩ ꯇꯥꯏꯞ
ꯑꯥ ꯑꯥ
ꯑꯈꯣꯏꯗꯣ ꯍꯟꯗꯛꯇꯣ ꯄꯩꯁꯥ ꯌꯥꯝ ꯆꯤꯜꯂꯦꯕꯀꯣ
ꯎꯝ ꯎꯝ
ꯑꯉꯥꯡꯗꯣ ꯄꯩꯁꯥ ꯌꯥꯝ ꯆꯤꯜꯂꯦꯕ ꯑꯩꯈꯣꯏ ꯏꯃꯥ ꯍꯣꯏꯁꯨꯅꯦ ꯄꯩꯁꯥ ꯊꯣꯛꯇꯕꯅꯤꯅꯀꯣ
ꯎꯝ
ꯑꯩꯈꯣꯏ ꯈꯨꯟꯗ ꯌꯨꯝ ꯁꯥꯒꯠꯄꯅꯤꯅ ꯌꯨꯝ ꯁꯥꯕ ꯍꯥꯏꯕꯁꯦ ꯄꯩꯁꯥ ꯌꯥꯝ ꯆꯪꯉꯤꯗꯅꯀꯣ
ꯀꯗꯥꯗꯩ ꯂꯥꯛꯄꯔ ꯑꯗꯨꯗꯤ
ꯀꯩꯅꯣ
ꯄꯩꯁꯦꯁꯤꯡꯖꯦ ꯀꯅꯥ ꯊꯕꯛ ꯇꯧꯕ꯭ꯔꯣ
ꯈꯣꯏ ꯕꯕꯥ
ꯎꯝ ꯅꯆꯦꯗꯤ
ꯏꯆꯦ ꯑꯩꯒ ꯂꯩꯃꯤꯟꯅꯕꯗꯣ
ꯎꯝ
ꯑꯗꯣ ꯄꯩꯁꯥ ꯈꯔ ꯈꯔꯕꯨꯗꯤ ꯂꯥꯛꯑꯦꯕꯨ ꯑꯁ ꯏꯕꯥꯅꯤꯒꯤ ꯑꯗꯨꯝ ꯁꯤꯖꯤꯟꯅꯩꯗ ꯑꯗꯨꯒ ꯑꯃꯨꯛ ꯑꯃꯨꯛꯀꯣ ꯌꯨꯝꯗ ꯄꯤꯕ ꯑꯁꯤꯗꯗꯤ ꯔꯦꯟꯒꯤ ꯄꯩꯁꯥ ꯄꯤꯕ ꯈꯣꯠꯄ ꯂꯩꯗꯅꯀꯣ ꯑꯗꯨ ꯑꯗꯨ ꯀꯩꯀꯥ ꯇꯧꯋꯦ ꯑꯗꯨꯒ ꯎꯝ ꯌꯨꯝꯗꯁꯨ ꯄꯩꯁꯥꯗꯣ ꯁꯦꯚꯤꯡ ꯇꯧꯔꯒꯀꯣ ꯑꯩꯈꯣꯏ ꯏꯆꯦ ꯑꯁꯤꯗ ꯂꯩꯕ ꯑꯁꯤꯗ ꯂꯩꯕꯗꯨꯔꯣ
ꯑꯥ
ꯁꯦꯀꯦꯟꯅ
ꯈꯋꯥꯏꯗꯩ ꯑꯍꯟꯗꯤ
ꯑꯍꯟꯗꯨꯗꯤꯀꯣ ꯃꯥꯗꯣ ꯊꯕꯛꯀꯤ ꯇꯧꯕꯅꯤ ꯊꯕꯛ ꯀꯩꯅꯣ ꯍꯥꯏꯗꯣꯛꯇꯕ ꯑꯗꯨꯝ ꯂꯩ ꯑꯗꯨꯒ ꯎꯝ ꯍꯥꯏꯕꯗꯤ ꯃꯥꯗꯤꯀꯣ ꯃꯈꯣꯡꯗꯣ ꯎꯝ ꯑ ꯀꯩꯅꯣ ꯇꯧꯋꯦꯕ ꯁꯔꯖꯔꯤ ꯇꯧꯔꯝꯃꯦꯕꯀꯣ
ꯑꯣ
ꯑꯗꯨꯒꯤ ꯑꯣꯖꯥ ꯑꯣꯏꯔꯝꯕꯅꯦꯕ ꯑꯗꯣ ꯃꯥꯗꯣ ꯑꯣꯖꯥꯁꯨ ꯑꯣꯏꯅꯤꯡꯗ꯭ꯔꯦ ꯍꯥꯏꯌꯦ ꯑꯗꯨ ꯇꯣꯛꯊꯣꯛꯈ꯭ꯔꯦꯕꯀꯣ ꯑ
ꯇꯤ ꯀꯩꯗꯧꯔꯤꯅꯣ ꯊꯕꯛꯇꯧꯗ꯭ꯔꯕꯣ
ꯎ ꯈꯨꯟꯗ ꯈꯨꯟꯒꯤ ꯀꯩꯅꯣ ꯁꯟꯗꯦ ꯁ꯭ꯀꯨꯜꯒꯤ ꯑꯣꯖꯥ ꯈꯔ ꯑꯣꯏ ꯈꯔ ꯌꯨꯠꯀꯤ ꯈꯔ ꯑꯣꯏ ꯑꯗꯨꯝ ꯇꯧꯔꯦ
ꯍ ꯐꯔꯦꯗ
ꯑꯗꯣ ꯃꯥꯁꯨ ꯄꯩꯁꯥ ꯀꯩꯅꯣ ꯇꯧꯋꯤꯗꯅ
ꯎꯝ
ꯎꯝ ꯀꯃꯥꯏ ꯍꯥꯏꯗꯣꯏꯅꯣ ꯑꯗꯨꯝ ꯂꯥꯏꯔꯤꯛꯁꯨ ꯄꯩꯁꯥ ꯃꯥꯒꯤ ꯃꯥꯒꯤ ꯁꯟꯖꯦꯁꯨ ꯀꯣ ꯑꯣꯖꯥꯒꯤ ꯄꯩꯁꯥ ꯄꯤꯕꯗꯣ ꯑꯗꯨꯗꯤ ꯃꯥꯒꯤ ꯔꯤꯆꯥꯔꯖꯀꯨꯝꯕ ꯑꯗꯨꯒꯨꯝꯕ ꯇꯒꯗꯅꯤ
ꯐꯪꯗꯕ ꯁꯔꯨꯛꯗꯤ ꯐꯪ ꯈꯤꯇꯪ ꯐꯪ ꯐꯗ꯭ꯔꯣ ꯅꯪꯕꯨꯗꯤ ꯀꯩꯗꯧꯋꯦ ꯍꯥꯏꯅꯣ ꯍꯧꯖꯤꯛ ꯍꯧꯖꯤꯛ
ꯎꯝ ꯈꯪꯗꯦ
ꯑꯗꯨꯝ ꯂꯩꯒꯦ ꯍꯥꯏꯔꯣ
ꯎꯝ ꯑꯗꯨꯝ ꯂꯩꯒꯅꯤꯗ
ꯗꯤꯖꯥꯎ ꯉꯒꯦꯔꯣ
ꯑꯁ ꯑꯗꯨꯁꯨ ꯑꯣꯏꯔꯣꯏꯗ
ꯀꯗꯔꯅꯤ ꯃꯨꯛꯀ ꯃꯤꯁ ꯇꯥꯏ ꯇꯗ꯭ꯔꯣ ꯁꯥ
ꯅꯪꯗꯤ ꯍꯟꯗꯛ ꯈꯜꯂꯅꯤ
ꯎꯝ ꯈꯪꯗꯦꯗ ꯉꯝꯖꯔꯔꯣꯏ ꯑꯃꯒ ꯊꯥꯕ
ꯑꯦ ꯊꯥꯔꯔꯣꯏ
ꯋꯥꯔꯦ
ꯅ ꯑꯗꯨꯗꯤ ꯅ ꯍꯟꯗꯛ ꯅꯨꯡꯉꯥꯏꯕꯒꯤ ꯅꯠꯇ꯭ꯔꯣ
ꯀꯣꯛꯁꯦ ꯂꯣꯏꯅ ꯆꯣꯏꯗꯣꯔꯦ ꯐꯥꯒꯤ ꯅꯠꯇꯦ
ꯍꯟꯗꯛ ꯈꯜꯂꯗꯤ ꯊꯥꯗ꯭ꯔꯁꯨ ꯌꯥꯔꯦ
ꯈꯪꯗꯦ ꯑꯗꯨ ꯇꯝꯕ ꯉꯝꯗꯦ
ꯍꯥꯏꯒꯤꯦꯔꯤ
ꯀꯅꯥ ꯈꯪ ꯑꯩꯕꯨ ꯍꯥꯏꯔꯒ ꯅꯪ ꯑꯣꯏꯅ ꯊꯣꯛꯑꯗꯤ
ꯆꯠꯂꯣ ꯍꯦ ꯑꯩ ꯑꯁꯦꯡꯕꯅꯦ ꯑꯩꯗꯤ ꯑꯁꯤꯒꯨꯝꯕꯗꯤ ꯑꯁꯦꯡꯕꯅꯦ
ꯆꯦꯡ ꯊꯤꯅꯨ ꯅꯣꯏ ꯅꯣꯏ ꯅꯨꯄꯤ ꯍꯣꯏ ꯑꯩꯗꯤ ꯁꯨꯞꯊꯥ ꯊꯥꯖꯗꯦ
ꯑꯩꯌꯥ ꯑꯩꯗꯤ ꯑꯁꯦꯡ ꯑꯁꯦꯡꯕ ꯍꯥꯏꯕꯅꯦ ꯑꯁꯤꯒꯨꯝꯕ ꯃꯇꯥꯡꯗꯗꯤꯀꯣ ꯑꯣ ꯑꯩꯩꯅ ꯈꯜꯂꯔꯣꯏ ꯍꯥꯏꯗꯤ ꯈꯜꯂꯔꯣꯏ ꯍꯥꯏꯌꯦ
ꯎꯝ ꯅꯨꯄꯤꯁꯤꯡ ꯊꯥꯖꯕ ꯌꯥꯝ ꯋꯥꯠꯂꯦꯕ ꯅ ꯃꯔꯛꯁꯦ
ꯑꯩꯅ ꯑꯩꯅ ꯏꯔꯝꯃꯤꯗꯨ ꯍꯥꯏꯗꯣ ꯈꯪꯕ꯭ꯔꯥ ꯐꯤꯖꯤꯛꯁꯀ ꯀꯦꯕꯦꯁꯁꯨ ꯌꯦꯡꯉꯒ ꯅ ꯀꯠꯇꯦꯒ ꯑꯗꯨꯒ ꯑꯗꯨꯅ ꯕꯥꯏꯔꯣꯛꯅ ꯍꯣꯜꯂꯒ ꯑꯅꯤꯗꯣ ꯍꯧꯖꯤꯛꯐꯥꯎ ꯄꯥꯏ ꯊꯦ
ꯁꯤꯔꯣꯝꯗꯗꯤ ꯂꯥꯏꯔꯤꯛꯀꯤꯔꯣꯝꯗꯗꯤ ꯅꯨꯄꯤꯕꯨ ꯊꯥꯖꯕ ꯌꯥꯗꯦꯕ
ꯑꯩꯗꯤ ꯑꯁꯦꯡꯕꯅꯦ ꯀꯔꯤꯦ ꯑꯩꯔꯣ ꯑꯃꯨꯛ ꯑꯩꯗꯤꯦ ꯑꯃꯨꯛ ꯀ꯭ꯂꯥꯁ ꯆꯠꯄ ꯍꯧꯔꯅꯤ ꯌꯥ
ꯈꯪꯗꯦ ꯈꯪꯗꯦ ꯑꯦ ꯑꯥꯏ ꯑꯥꯔ ꯋꯥꯟꯒ ꯂꯥꯛꯑꯗꯤꯀꯣ
ꯑꯣ ꯑꯩꯅꯦꯀꯣ ꯀꯩꯅꯣꯗ ꯈꯪꯉꯅꯤ ꯀꯥꯏꯩꯅꯣ ꯀꯥꯏ ꯍꯥꯏꯕ ꯑꯦꯝꯁ ꯗꯣꯂꯥꯛꯄꯨꯔꯗꯣ ꯈꯪꯕ꯭ꯔꯥ
ꯌꯥꯔꯦꯗ
ꯃꯤꯅ ꯃꯤꯝꯁ ꯍꯥꯞꯄꯗ ꯊꯃꯝꯗ ꯃꯗꯣ ꯐꯜꯂꯅꯤ ꯑꯗꯨꯗꯀꯣ
ꯐꯥꯒꯤ ꯐꯥꯒꯤꯗ ꯐꯪꯅꯤ ꯀꯣꯅꯪ
ꯑꯩ ꯑꯁꯦꯡꯕꯅꯦ ꯐꯪꯕꯅꯤ ꯑꯩꯗꯤ ꯑꯁꯦꯡꯕꯒꯤꯅꯦ ꯍꯧꯖꯤꯛ ꯑꯃꯨꯛ ꯑꯩꯗꯤ ꯀ꯭ꯂꯥꯁ ꯆꯠꯄ ꯍꯧꯔꯅꯤ ꯈꯪꯗꯦ ꯁꯝꯁꯦ ꯑꯗꯨꯝ ꯀꯦꯜꯂꯦꯅꯦꯍꯦ
ꯅꯨꯄꯤꯁꯤꯡꯁꯦ ꯑꯩꯁ ꯑꯩꯒꯤ ꯊꯥꯖꯕ ꯂꯣꯏ ꯊꯨꯒꯥꯏꯕꯤꯒ꯭ꯔꯦ ꯍꯟꯗꯛ ꯃꯔꯛ ꯅꯨꯄꯤ ꯊꯥꯖꯕ ꯌꯥꯗꯦꯕ
ꯑꯁ ꯎꯝ ꯅꯪꯒꯤ ꯊꯨꯒꯥꯏꯕ ꯑꯦ ꯅꯪꯁꯨ ꯅꯨꯄꯤ ꯀꯣꯏꯔꯛꯄ꯭ꯔꯣ
ꯀꯩꯅꯣ
ꯑꯁ ꯀꯣꯏꯔꯣ ꯃꯥꯂ ꯅꯪ ꯍꯧꯖꯤꯛꯀꯤ ꯋꯥꯗꯣ
ꯍꯣꯏ ꯑꯩꯈꯣꯏꯁꯨ ꯅꯨꯄꯥꯅꯤ ꯀꯩꯅꯣ ꯑꯗꯨꯝ ꯑꯗꯨꯒꯤ ꯀꯩꯅꯣꯗꯣ ꯑꯗꯨꯝ ꯂꯥꯟ ꯂꯥꯟ ꯗꯥꯏꯔꯦꯛꯇꯤ ꯂꯥꯜꯂꯛꯄ ꯌꯥꯗꯦ ꯀꯩꯅꯣ
ꯁ ꯑꯁꯤ ꯑꯁꯤ ꯑꯉꯥꯡꯁꯦ ꯅꯨꯄꯤꯒ ꯀꯣꯏꯕ ꯃꯥꯜꯂꯤꯅꯦ
ꯑꯉꯥꯡꯒꯥꯏꯅ ꯌꯥꯔꯦꯗ
ꯌꯥ ꯍꯥꯏꯗ ꯑꯩꯗꯤ ꯀꯣꯏꯔꯛꯑꯦ
ꯎ ꯀꯣꯏ ꯔꯝꯅꯤ ꯀꯣꯏ ꯔꯝꯅꯤ ꯑꯩꯁꯨꯨꯀꯅꯥꯔꯦ ꯍꯥꯏꯗꯥꯏ ꯍꯪꯅꯔꯛꯄꯗꯤ
ꯑꯩ ꯑꯩꯗꯤꯀꯣ ꯑꯅꯤ ꯀꯣꯏꯔꯛꯑꯦ
ꯍꯥꯏꯕꯨ ꯍꯥꯏꯔꯗꯤ ꯆꯔꯣ ꯃꯥꯅꯤ ꯑꯍꯨꯝ ꯑꯍꯨꯝ
ꯑꯍꯨꯝ ꯀꯣꯏꯔꯛꯄꯅ
ꯎꯝ ꯑꯃꯅ ꯆꯍꯤ ꯑꯦ ꯑꯃꯗꯤ ꯆꯍꯤ ꯊꯥ ꯇꯔꯦꯠ ꯈꯛꯇ ꯑꯃꯅ ꯆꯍꯤ ꯑꯍꯨꯝ ꯑꯃꯅ ꯆꯍꯤ ꯑꯅꯤ
ꯑꯁ ꯆꯍꯤ ꯑꯍꯨꯝꯒ ꯍꯥꯏꯌꯦ ꯑꯁ ꯅꯪ ꯑꯩꯁꯨ ꯌꯥꯝꯕꯅꯦ ꯑꯗꯨꯗꯤ
ꯑꯃ ꯑꯁ ꯀꯩꯅꯣꯗ ꯀꯂꯥꯁ ꯇꯦꯟ ꯍꯦꯛ ꯂꯣꯏꯕꯒ ꯀ꯭ꯂꯥꯁ ꯑ ꯑꯃꯗꯤ ꯀ꯭ꯂꯥꯁ ꯅꯥꯏꯟ ꯀꯥꯔꯤꯉꯩꯗꯗꯅ ꯑꯃꯅ ꯀ꯭ꯂꯥꯁ ꯇꯦꯟ ꯍꯦ ꯀ꯭ꯂꯥꯁ ꯇꯦꯟ ꯊꯥꯔꯤꯉꯩꯗ ꯒꯂꯥꯁ ꯇꯨꯏꯜꯐ ꯂꯣꯏꯐꯥꯎ ꯑꯗꯨꯝ ꯀꯩꯅꯣ ꯇꯧꯔꯦ ꯀꯂꯥꯁ ꯇꯨꯏꯜꯐ ꯐꯥꯎ ꯂꯣꯏꯕꯒ